ꯆꯔꯣ ꯑ ꯇꯥꯔꯦ ꯇꯥꯔꯦ
ꯐꯖ ꯐꯖꯅ ꯇꯥꯕ꯭ꯔꯣ
ꯇꯥꯏ ꯌꯥꯝ ꯁꯦꯡꯅ ꯇꯥꯏ
ꯀꯔꯤꯅꯣꯟ ꯑꯃꯨꯛ ꯅꯣꯛꯄ ꯍꯧꯔꯦ ꯁꯤ
ꯅꯣꯡꯅꯤ
ꯂꯧꯔꯤꯅ
ꯃꯤ ꯈꯪꯅꯕꯁꯤꯡ ꯀꯣꯜ ꯇꯧꯅꯔꯗꯤ ꯑꯗꯨꯝ ꯅꯣꯛ ꯅꯣꯛ ꯅꯣꯛꯑꯒ ꯂꯩꯌꯦ ꯍꯥꯏꯅ ꯊꯥꯕꯗꯣ ꯅꯣꯛꯅꯤꯡꯕ
ꯀꯩꯗꯧꯔꯤꯅꯣ ꯍꯪꯕꯗꯤ ꯈꯨꯝꯗꯦ
ꯑꯗꯨꯝ ꯐꯝꯃꯒ ꯂꯩꯌꯦ ꯀꯩꯗꯧꯔꯅꯤ
ꯅꯆꯥꯥ ꯁꯤꯁꯤꯡꯍ ꯂ ꯀꯔꯤꯕ
ꯑꯗꯑꯒ ꯇꯨꯝꯃꯦꯃꯦ ꯇꯨꯝꯕꯗꯒꯤ ꯑꯩꯁꯨ ꯃꯇꯝ ꯈꯔ ꯂꯩꯕꯒꯤ ꯅꯉꯣꯟꯗ ꯇꯧꯔꯛꯄꯅꯦ
ꯑꯣ ꯆꯔꯕꯧ ꯁꯤꯛꯇꯤ
ꯆꯥꯕ ꯂꯣꯏꯔꯦ ꯍꯣꯏ
ꯏꯖꯥꯡꯅ
ꯍꯋꯥꯏ
ꯃꯅꯔꯅꯤ ꯍꯥꯎ ꯍꯥꯎ ꯄ ꯆ
ꯍꯋꯥꯏ ꯍꯥꯎꯋꯦ ꯍꯋꯥꯏ ꯍꯥꯎꯇ꯭ꯔꯗꯤ ꯀꯔꯤ ꯍꯥꯎꯗꯣꯏꯔꯣ
ꯏꯃꯜꯁꯨ ꯇꯟ ꯃꯅꯤꯒꯣ
ꯑꯃꯗꯣ ꯑꯩꯒꯤ ꯗꯗꯥꯒꯤꯁꯨ ꯇꯧꯕ꯭ꯔꯣ
ꯍꯪꯗꯗ ꯎꯝ ꯑꯩꯒꯤ ꯃꯅꯥꯛꯇ ꯂꯩꯕꯒꯤ ꯅꯨꯄꯥꯗꯨꯔꯣ
ꯑꯥ
ꯇꯧꯋꯦ ꯃꯥꯅ ꯇꯧꯔꯛꯄꯀꯣ
ꯑ
ꯉꯥꯏꯍꯥꯛꯇꯪ ꯃꯥꯒꯤ ꯈꯣꯟꯖꯦꯜ ꯇꯥꯔꯒ ꯃꯨꯠꯈ꯭ꯔꯦ ꯀꯩꯅꯣ ꯁꯪꯗꯦ
ꯃꯣꯏ ꯑꯅꯤꯗꯤ ꯏꯀꯥꯏ ꯅꯥꯗ꯭ꯔꯣ
ꯏ ꯀꯥꯏꯅꯗꯤꯗ ꯑꯗꯨꯝ ꯇꯧꯔꯒ ꯂꯩ
ꯍꯥꯏꯗꯤ
ꯀꯔꯤ ꯏꯀꯥꯏꯒꯅꯤ ꯏꯀꯥꯏꯔꯗꯤ ꯃꯥꯡꯕꯅꯦ
ꯑꯩꯗꯤ ꯏꯀꯥꯏꯌꯦ ꯇꯧꯒꯅꯨ ꯇꯧꯒꯅꯨ ꯍꯥꯏꯕꯒꯤ ꯃꯥ ꯁꯥꯎꯔꯒ ꯃꯤ ꯑꯃꯠꯇꯁꯨ ꯇꯧꯔꯔꯣꯏ ꯍꯥꯏ
ꯌꯥꯔꯦ ꯅꯪꯁꯨ ꯃ ꯭ꯔꯣ ꯑꯗꯨꯗꯤ ꯅꯣꯏ ꯁꯥꯏꯕ ꯏ ꯀꯥꯏꯔꯗꯤ ꯂꯣꯏꯔꯦ
ꯆꯠꯂꯦ ꯑ ꯉꯥꯡꯕꯁꯨ ꯌꯥꯝ ꯍꯩꯇꯕꯗ
ꯌꯥꯔꯦ ꯇꯧꯕꯕꯨ ꯍꯔꯟꯕꯥꯅꯤꯁꯨ
ꯌꯥꯝ ꯍꯩꯔꯗꯤ ꯌꯥꯕ
ꯃꯥ ꯁꯥꯎꯕꯗꯤ ꯀꯣ ꯅꯪ ꯊꯦꯃ ꯉ ꯑꯃ
ꯄꯉꯥꯉꯥꯡꯅꯦ ꯄꯉꯥꯉꯥꯡ ꯊꯦꯡꯅ ꯑꯃ ꯀꯥꯟꯗ ꯏ ꯀꯥꯏꯒꯅꯤ ꯍꯦꯟꯅ ꯎꯝ
ꯌꯥꯔ ꯀꯁꯨ ꯈꯜꯂꯨꯅ
ꯆꯝ ꯆꯝꯅ ꯑꯗꯨꯝ ꯐꯥꯎꯅꯥꯎ ꯀꯛꯏ ꯀꯥꯏ ꯍꯥꯏꯉꯅꯦ
ꯑꯁ ꯎꯝ ꯌꯥꯗꯦ ꯅꯨꯄꯥ ꯑꯃꯗꯤ ꯐꯣꯇꯣ ꯊꯥꯔꯛꯑꯣ ꯊꯥꯔꯛꯑꯣ ꯈꯛꯇ ꯍꯥꯏꯔꯒ ꯂꯩꯔꯦ
ꯏꯁ ꯃꯥꯗꯤ ꯀꯔꯤ ꯇꯧꯒꯦ ꯍꯥꯏꯕꯅꯣ
ꯈꯟꯗꯏꯁ
ꯅꯪꯒꯤ ꯊꯤꯒꯤ ꯐꯣꯇꯣꯗꯣ ꯀꯥꯞꯔꯒ ꯊꯥꯔꯣ
ꯈꯨꯟꯒꯤ ꯅꯨꯄꯥꯗꯨꯗꯩ
ꯑꯣ ꯁꯤꯔꯥꯟꯇꯔ ꯑꯉꯉꯥꯡꯪꯕꯣ ꯍꯔꯃꯅꯪꯕꯣ
ꯀꯥꯎꯋꯋꯦ
ꯀꯔꯤꯅꯣ ꯅꯪꯒꯤ ꯈꯣꯟꯖꯕ ꯌꯥꯝꯌꯥꯝ
ꯍ ꯍꯩꯃ ꯍꯦꯃ ꯍꯦꯃ ꯏꯕꯕ
ꯅꯪꯉꯧꯕ ꯍꯧꯅꯦ
ꯑꯁ
ꯉꯥꯏꯁꯤꯗꯀꯣ ꯂꯌꯦꯡꯍꯧꯔꯣ ꯅꯪ ꯅꯠꯇ꯭ꯔꯗꯤ ꯕꯣꯔꯥ ꯄꯥꯏꯔꯒ ꯕꯖꯥꯔꯗ ꯆꯠꯂꯝ ꯑꯩ ꯌꯦꯡꯕ ꯉꯝꯃꯣꯏꯀꯣ ꯑꯩꯒꯤ ꯃꯔꯨꯞꯅꯤ ꯍꯥꯏꯔꯣꯏ ꯑꯩꯗꯤ ꯁꯤꯗꯤ ꯀꯅꯥꯅꯣ ꯍꯥꯏꯔꯒ ꯆꯈꯤꯅꯤ ꯍꯥꯏꯗꯤ
ꯀꯣ ꯇꯧꯔꯗꯤ ꯋꯥꯔꯤ ꯁꯥꯅꯤꯡꯉꯥꯏ ꯂꯩꯇ꯭ꯔꯦ
ꯏꯁ ꯑꯩꯅ ꯉꯥꯡꯕꯁꯤꯁꯨ ꯂꯩꯗ꯭ꯔꯕꯣꯅꯦ ꯉꯥꯡꯅꯤꯉꯥꯏ
ꯎꯝ ꯅꯉꯣꯟꯗ ꯇꯧꯔꯗꯤ ꯑꯗꯨꯝ ꯅꯣꯛꯅꯤꯡꯉꯒ ꯂꯩꯑꯦ
ꯁꯤꯁꯨ ꯀꯥꯔ ꯃꯥꯥꯟꯕ꯭ꯔꯣ
ꯎꯝ ꯖꯣꯀꯥꯔ ꯃꯥꯂꯦ
ꯑꯁ ꯐꯖꯕ ꯑꯩꯕꯨ ꯆꯀ꯭ꯔ ꯃꯥꯜꯂꯤ ꯀꯥꯏꯅ ꯅꯨꯄꯥꯁꯤꯡꯅ ꯀꯦ ꯅꯦ ꯍꯥꯏ ꯁꯄ
ꯅꯪ ꯅꯪ ꯉꯁꯥꯏ ꯍꯥꯏꯕ ꯋꯥꯗꯣ ꯅꯣꯛꯅꯤꯡꯕꯗ ꯂꯣꯏꯔꯦ
ꯎꯝ ꯐꯖ ꯐꯖꯕ ꯁꯥꯒꯗꯕꯅꯦ ꯍꯧꯖꯤꯛꯀꯥꯟꯗꯤ ꯑꯩꯈꯣꯏꯒꯤ ꯀꯥꯟꯅꯔꯒ ꯂꯣꯏꯔꯦꯗꯅ ꯀꯩ ꯀꯥꯏꯒꯦ ꯈꯪꯁꯨ ꯈꯪꯂꯣꯏꯗꯔꯕꯗ
ꯑꯁꯦꯡꯕ ꯎꯔꯀꯥꯟꯗ
ꯌꯣ ꯃꯥꯅꯦ
ꯎꯔꯣꯏꯍꯦ ꯀꯗꯥꯏꯗꯒꯤ ꯎꯗꯣꯏꯅꯣ ꯑꯩꯈꯣꯏꯒꯤ ꯂꯩ
ꯁꯟꯗꯦꯗ ꯀꯣꯏꯕ ꯆꯠꯁꯩꯌꯦ ꯀꯩꯅꯣꯗ ꯕꯖꯥꯔꯒꯤ ꯃꯅꯥꯛꯇ
ꯀ ꯅꯣꯏ ꯁꯥꯏꯅꯔꯣ
ꯅꯠꯇꯦ ꯉꯁꯥꯏ ꯍꯥꯏꯕ ꯅꯨꯄꯥꯗꯨ
ꯑꯣ ꯑꯣ ꯂꯥꯛꯑꯣ ꯍꯥꯏꯌꯣ ꯅꯪꯒꯤ ꯃꯅꯥꯛꯇ ꯕꯔ ꯂꯩꯩꯇ ꯍꯣꯏ
ꯑꯁ ꯏꯆꯝ ꯆꯃꯟꯗꯅ ꯑꯩꯈꯣꯏꯗꯤ ꯅꯨꯄꯥꯅ ꯊꯦꯝꯃꯒ ꯆꯥꯕ ꯇꯝꯁꯤꯔ ꯈꯪꯅ
ꯆꯃꯦ
ꯍꯔ ꯁꯤꯔ
ꯍꯧꯔꯁꯦ ꯍꯧꯔꯁꯦ
ꯅꯪꯅ ꯊꯣꯡꯕ꯭ꯔꯣ ꯉꯁꯤꯒꯤ ꯌꯦꯟꯁꯥꯡꯁꯦ
ꯊꯣꯡꯕ ꯅꯠꯇꯦ ꯑꯩꯗꯤ ꯏꯚꯤꯅꯤꯡꯗ ꯊꯣꯡꯕꯅꯦ ꯃꯥꯅ ꯑꯌꯨꯛꯇ ꯊꯣꯡꯕ
ꯃꯍꯩꯔꯅꯦ
ꯑꯩ ꯍꯣꯔꯦꯟ ꯊꯣꯡꯉꯅꯤ ꯉꯥꯏꯍꯥꯛ ꯂꯩꯔꯗꯤ ꯊꯣꯡꯕ ꯍꯧꯔꯅꯤ
ꯆꯥꯛ ꯆꯥꯐꯝ ꯂꯩꯕꯒꯤ ꯌꯥꯝ ꯐꯩ ꯆꯦꯡꯁꯨ ꯇꯤꯡꯉꯔꯣꯏ ꯀꯔꯤꯁꯨ ꯇꯤꯡꯅꯔꯣꯏ
ꯎꯝ
ꯎꯅꯨꯡ ꯇꯧꯅ ꯇꯧꯅꯤꯦ ꯍꯥꯏꯁ
ꯆꯥꯛ ꯊꯣꯡꯕ ꯌꯥꯝ ꯇꯜꯂꯦ ꯑꯩꯗꯤ ꯆꯥꯛꯇꯣ
ꯅꯪꯕꯣ ꯌꯦꯡꯕ꯭ꯔꯥ
ꯌꯦ ꯏꯗꯦ
ꯌꯦꯡꯉꯣ
ꯕꯣꯜ ꯌꯦꯡꯉꯗꯤ ꯑꯩ ꯍꯧꯒꯠꯄ ꯉꯝꯃꯔꯣꯏ ꯊꯕꯛ ꯆꯠꯄ ꯊꯦꯡꯉꯅꯤ
ꯅꯪ ꯁꯅ ꯑꯗꯨꯁꯨꯣ ꯊꯕꯛ ꯆꯠ ꯀꯗ꯭ꯔꯣ
ꯍꯣꯏ
ꯀꯣꯏꯕ ꯆꯠꯁꯤꯦ ꯍꯥꯏꯒꯦ ꯇꯧꯔꯒ
ꯉꯟꯅ ꯍꯜꯂꯛꯄ ꯌꯥꯏꯌꯦ
ꯁꯔꯁꯤꯡ ꯀꯥꯕꯁꯨ ꯐꯪꯗꯕ ꯃꯥꯟꯗ꯭ꯔꯦꯗ
ꯐꯪꯒꯅꯤ ꯅꯣꯏꯅꯤꯅ ꯂꯥꯛꯅꯤꯡꯗꯕ ꯋꯥꯅꯤ ꯅꯣꯏꯅꯤ ꯂꯥꯛꯑꯗꯤ ꯑꯩꯗꯤ ꯑꯗꯨꯝ ꯌꯥꯏ
ꯃꯗꯨ ꯆꯠꯁꯦ ꯍꯥꯏꯕ ꯌꯥꯗꯦꯅꯦ
ꯎꯝ ꯑꯃꯗꯤ ꯌꯥꯔꯔꯣꯏ ꯑꯃꯗꯤ ꯑꯗꯨꯝ ꯅꯣꯏ ꯈꯠꯂꯒ ꯂꯩꯅꯤ
ꯑꯣꯛ ꯃꯥꯜꯂꯦ ꯁꯥꯗ꯭ꯔꯣ
ꯅꯥ ꯑꯩꯉꯣꯟꯗ ꯅꯪꯒꯤ ꯁꯛꯇꯣ ꯂꯨꯄꯥ ꯆꯥꯝꯃꯉꯥ ꯃꯥꯒꯤ ꯁꯦꯟꯇꯦꯛꯁ ꯃꯥꯜꯂꯝꯒꯅꯤ ꯍꯥꯏꯌꯦ
ꯍꯥ ꯍꯥ ꯍꯥ ꯍꯥ ꯍꯥ ꯂꯣꯏꯔꯦꯍꯦ
ꯑꯃꯗꯁꯨ ꯃꯥꯟꯒꯅꯤꯀꯣ ꯅꯍꯥꯛ ꯂꯩꯔꯗꯤ
ꯌꯥꯝ ꯐꯥꯔꯦꯅꯦ ꯃꯥꯟꯕꯗꯨꯅ ꯃꯥꯟ ꯅꯤꯡꯕ ꯃꯥꯜꯂꯦ ꯃꯥꯗꯣ
ꯃꯥꯟꯅꯤꯡꯕ ꯃꯥꯜꯂꯦ ꯅꯣꯏꯅꯤꯗꯤ ꯒ꯭ꯔꯥꯎꯟꯗ ꯆꯠꯁꯦ ꯆꯠꯁꯦ ꯋꯥꯛꯀꯤꯡ ꯆꯠꯁꯦ ꯍꯥꯏꯔꯒ ꯑꯗꯨꯝ ꯆꯠꯇꯕꯤꯗ ꯂꯩꯌꯦ ꯍꯥꯏꯌꯦꯅꯦ
ꯂꯥꯟ ꯇꯧꯕ ꯅꯨꯃꯤꯠꯀꯤ ꯑꯌꯨꯛꯇꯣ
ꯑꯥ
ꯇꯥꯕ ꯑꯗꯨꯒꯤ ꯑꯁ ꯅꯨꯡꯉꯥꯏ ꯈ꯭ꯔꯥ ꯖꯥꯠꯅꯤ ꯇꯨꯝꯕ
ꯅꯣꯏꯅꯤ ꯑꯣꯏꯔꯔꯣꯏ
ꯑꯣꯏ ꯔꯔꯣꯏ ꯗ꯭ꯔꯝ ꯃꯥꯂꯅꯤ ꯀꯨꯏꯔꯗꯤ
ꯁꯟꯗꯦꯗꯗꯤ ꯂꯥꯛꯑꯣ ꯁꯣꯏꯗꯅ ꯂꯥꯛꯑꯣ
ꯂꯥꯛꯀꯦ ꯂꯥꯛꯀꯦ
ꯁꯟꯗꯦ ꯅꯨꯃꯤꯠꯇ ꯂꯥꯛꯇ꯭ꯔꯗꯤ ꯑꯩꯁꯨ ꯀꯣꯜꯁꯨ ꯇꯧꯔꯛꯑꯔꯣꯏ ꯋꯥꯔꯤꯁꯨ ꯉꯥꯡ ꯅꯔꯥꯔꯣꯏ
ꯌꯔꯦꯗꯥ ꯅꯪꯁꯨ ꯇꯅꯤꯡꯗꯦ
ꯅꯣꯏ ꯑꯅꯤ ꯁꯛꯁꯨ ꯈꯪꯅꯔꯥ
ꯅꯊꯟꯗ ꯕꯖꯥ꯭ꯔ ꯆꯠꯄꯒꯤ ꯇꯜꯂ‌ꯦ ꯂꯥꯛꯑꯣ ꯃꯨꯛ ꯍꯥꯔꯛꯀꯅꯤ ꯊꯖꯗꯦ ꯅꯪꯁ‌ꯦ
ꯍꯥ ꯍꯥ ꯍꯥ
ꯄꯤꯃꯤꯅꯦꯅꯦ ꯅꯪꯁꯦ ꯌꯥꯝ ꯋꯥꯏꯅꯦ
ꯏꯊꯟꯇ ꯆꯠꯄ ꯌꯥꯝ ꯍꯩꯔꯦ ꯍꯟꯗꯛꯇꯤ
ꯑꯦꯁ ꯕꯖꯥ꯭ꯔ ꯌꯧꯔꯗꯤ ꯃꯤ ꯂꯩꯕꯒꯤ ꯑꯣꯏꯔꯝ ꯒꯅꯤ
ꯂꯩꯇ꯭ꯔ‌ꯦ
ꯂꯩꯇ꯭ꯔꯦ ꯂꯩꯇꯥꯔꯦ
ꯆꯥꯛ ꯌꯦꯟꯁꯥꯡ ꯁꯦꯝꯕ ꯍꯧꯔꯅꯤ ꯅꯍꯥꯛ ꯂꯩꯔꯗꯤ
ꯀꯩ ꯏꯟꯁꯥꯡ ꯊꯣꯡꯗꯣꯏꯅꯣ
ꯎꯝ
ꯉꯥ ꯆꯥꯎ ꯑꯣ
ꯍꯥꯏꯕ ꯍꯩꯇꯦꯅ
ꯀꯔꯤꯅꯣ ꯀꯔꯤ ꯃꯥꯟꯕꯅꯣ ꯗ꯭ꯔꯝ ꯃꯥꯟꯕꯔꯣ
ꯅꯠꯇꯦ ꯍꯋꯥꯏꯒꯤ ꯃꯈꯜ ꯑꯃꯅꯤꯗ
ꯄꯤꯡ ꯑꯣꯏꯕꯗꯨꯔꯣ
ꯕ꯭ꯔꯥꯎꯟ ꯑꯣꯏꯕꯗꯣ
ꯀ꯭ꯔꯨ ꯊꯨ ꯍꯥꯏ ꯕꯗꯨꯔꯣ ꯍꯥꯥ ꯀꯩꯅꯣꯅꯦ ꯅꯣꯛꯄ ꯍꯧꯔꯦ ꯑꯃꯨꯛ
ꯑꯩ ꯖꯟꯖꯥ ꯉꯥꯅ ꯌꯥꯔꯣꯏꯀꯣ
ꯀꯩꯩꯅꯣ ꯌꯥꯕꯒꯤ ꯍꯥ
ꯎ
ꯆꯨꯝꯕ꯭ꯔꯣ ꯑꯩꯅ ꯍꯥꯏꯕꯗꯣ
ꯅꯪ
ꯀꯔꯤꯅꯅꯦ ꯁꯤ ꯅꯨꯄꯤꯁꯦꯝ ꯅꯣꯛꯂꯒꯂꯑꯦ ꯈꯨꯏꯔꯅꯤ ꯅꯪ ꯏꯃꯗꯣ ꯈꯨꯏꯔꯔꯣꯣꯏ ꯅꯪ
ꯈꯔ ꯄꯥꯛꯑꯒ ꯈꯔ ꯇꯦꯜꯂꯒ ꯇꯧꯕꯗꯨ
ꯑꯣ ꯈꯥꯉꯦ ꯈꯥꯉꯦ ꯈꯥꯉꯦ ꯑꯩꯅ ꯈ꯭ꯋꯥꯏꯗꯒꯤ ꯄꯥꯝꯗꯕꯅꯦ ꯑꯗꯨꯣ ꯆꯥꯅꯤꯡꯗꯦ
ꯑꯣꯐ
ꯑꯗꯨꯒꯤ ꯍꯋꯥꯏꯗꯣ ꯆꯥꯔꯅꯦ ꯎꯝ ꯏꯅꯔꯖꯤ ꯁꯤ ꯂꯩꯇꯕꯒꯨꯝ ꯇꯧꯋꯦ ꯑꯩ
ꯎꯝ ꯎꯝ
ꯎꯝ ꯁꯪꯒꯁ ꯀꯤꯟꯗꯣ
ꯑꯥ
ꯑꯗꯨ ꯊꯝꯂꯒ ꯆꯥꯎ ꯆꯥꯅꯕꯅꯦ
ꯑ
ꯆꯗ꯭ꯔꯣꯅꯣ ꯌꯃꯗ ꯃꯣꯏ ꯈꯨꯗꯥ ꯍꯗ ꯁꯕꯅ ꯁꯕꯅꯥ ꯋꯥ ꯏꯕ ꯅꯦ ꯏ ꯇꯅꯨꯁꯤꯕꯤ ꯀ ꯂꯥꯑꯣꯅꯦ
ꯦ ꯑꯃ ꯑꯗꯨꯝ ꯍꯪꯉꯒ ꯂꯩꯔꯦ
ꯎ ꯁꯤꯤꯗ꯭ꯔꯣ ꯈꯨꯝꯅꯕ ꯍꯧꯔꯦꯅꯦ ꯑꯃꯨ ꯨ ꯎꯝ
ꯑ ꯑꯗꯨꯒꯤ ꯅꯨꯄꯥꯗꯨꯅ ꯑꯗꯨꯒꯤ ꯅꯨꯄꯥꯗꯨꯗ ꯃꯥ ꯋꯥꯔꯤ ꯂꯣꯏ ꯂꯤꯕ ꯃꯥꯜꯂꯦ ꯍ
ꯂꯤꯗ꯭ꯔꯗꯤ ꯑꯩꯒꯤ ꯋꯥꯔꯤ ꯐꯥꯎ ꯂꯤꯕꯅꯦ ꯃꯥꯗꯤ
ꯑꯩ ꯇꯜꯂꯕꯅꯤ ꯐꯨꯗꯅꯤꯡꯉꯦ ꯑꯁꯦꯡꯕꯅꯦ ꯃꯥꯁꯦꯕꯦꯔ ꯑꯦꯝ ꯀꯥꯏꯅꯤ ꯍꯥꯏꯗꯣꯛꯄ ꯌꯥꯕ ꯂꯩ ꯀꯔꯤꯅꯣ ꯀꯟꯅ ꯇꯧꯔꯤꯃ
ꯑ
ꯀꯚꯅꯃꯅ
ꯅꯛ ꯉꯥꯔꯒ ꯂꯩꯕꯅꯤꯅ ꯐꯨꯗꯠꯂꯣ ꯅꯪꯗꯤ
ꯁꯞꯄꯅꯅꯨꯡ ꯁꯤꯤꯅꯤ ꯐꯨꯒꯁꯨ ꯄꯥꯝꯃꯨ ꯑꯣꯏꯅꯤ
ꯀ
ꯏꯔꯣꯏꯅꯕ ꯂꯥꯛꯑꯣ ꯑꯩꯈꯣꯏ ꯃꯅꯥꯛꯇ ꯂꯥꯛꯑꯦ ꯑꯗꯨꯝ
ꯇꯤꯛꯀꯦꯠ ꯃꯃꯟꯗꯣ ꯌꯥꯝ ꯇꯥꯡꯉꯦ ꯑꯗꯨꯒꯤꯅꯦ
ꯇꯥꯡꯁꯤꯅꯣ ꯅꯨꯄꯥ ꯇꯔꯥ ꯄꯤꯔꯒ ꯆꯥꯡꯉꯂꯣꯗꯒꯃ
ꯏꯁꯤꯡꯁꯨ ꯃꯣꯠꯂꯝꯒꯅꯤ
ꯑ ꯁꯤꯗ ꯊꯝꯕꯗꯨꯗꯤ ꯃꯣꯠꯂꯝꯂꯣꯏꯗ ꯅꯣꯏꯅ ꯈꯪꯉꯝꯒꯅꯤ꯫
ꯏꯔꯣꯏꯅꯤꯡꯉꯣꯏꯒꯤ ꯐꯤꯔꯣꯜꯁꯨ ꯂꯩꯇ꯭ꯔꯦ꯫
ꯑꯩꯁꯦ ꯅꯝꯕꯔ ꯋꯥꯟ ꯌꯥꯝ ꯇꯧꯅꯤꯡꯉꯤꯅꯦ ꯍꯧꯖꯤꯛꯁꯦ꯫ ꯅꯪꯁꯨꯨ ꯍꯥꯏꯅ ꯇꯧꯕ ꯀꯨ ꯕ ꯑꯩꯁꯨꯅꯦ-ꯑꯩꯁꯨꯅꯦ ꯇꯧꯔꯒ ꯂꯩꯔꯦ꯫ ꯄꯪꯅꯣꯛꯇ ꯀꯅꯣ ꯋꯥꯁꯨ ꯉꯥꯡꯗꯦ꯫
ꯑꯣ ꯋꯥ ꯍꯥꯏ ꯅꯤꯉꯥꯏ ꯂꯩꯇ꯭ꯔꯕꯣ꯫ ꯍꯣꯔꯦꯟꯁꯨ ꯃꯨꯛ ꯇꯧꯔꯛꯎꯀꯣ꯫
ꯁꯤ ꯌꯥꯝ ꯂꯩꯌꯦ ꯍꯧꯗꯣꯛꯑꯗꯤ ꯅꯪ ꯌꯥꯔꯔꯣꯏꯗꯕ꯫
ꯍꯥꯏꯑꫭꯅꯦ ꯀꯩ ꯀꯥꯏꯒꯦꯅꯦ꯫
ꯎꯝ ꯌꯥꯝ ꯀꯥꯏ꯫
ꯒꯤ ꯍꯦꯔꫭꯗꯤꯀꯣ
ꯎꯝ
ꯇꯥꯗ ꯂꯥꯛꯀꯅꯤ ꯍꯥꯏꯕꯅꯦ ꯑꯁ ꯌꯥꯝ ꯍꯔꯥꯎꯕꯅꯦ꯫
ꯑꯁ ꯑꯗꯨꯗꯤ ꯀꯣꯏꯕ ꯆꯠꯇꯣꯏꯔꯣ꯫
ꯅꯠꯇꯦ ꯑꯩꯅ ꯍꯦꯛ-ꯍꯦꯛ ꯆꯠꯄ ꯃꯐꯝꯗꯣ꯫
ꯑꯗꯥꯏꯗꯥ꯫
ꯑꯁ ꯂꯣꯏꯔꯦꯍꯦ ꯑꯗꯨ ꯃꯅꯥꯛꯇ ꯆꯠꯀꯗꯕ꯫